ꯍꯜꯂꯣ
ꯀꯩꯗꯧꯔꯤ
ꯑꯦ ꯄꯄꯤ ꯋꯥꯔꯦꯅ ꯉꯥꯏꯍꯥꯛ ꯄꯣꯊꯥꯔꯤ
ꯄꯣꯊꯥꯃꯟꯗꯅ ꯋꯥꯔꯝꯃꯅꯤ
ꯄꯣꯊꯥꯃꯟꯗ ꯑꯩꯅ ꯇꯤ ꯂꯧ ꯆꯠꯄꯒꯤ ꯋꯥꯔꯤꯅꯤ
ꯂꯧ ꯆꯠꯂꯦ ꯀꯩꯀꯩ ꯊꯕꯛ ꯁꯨꯔꯨꯔꯕ
ꯑ ꯎ ꯁꯝꯄꯣꯠ ꯍꯥꯏꯕ꯭ꯔꯥ ꯀꯔꯤ ꯍꯥꯏꯕ꯭ꯔꯥ ꯑꯗꯨ ꯆꯤꯡꯉ ꯂꯩ
ꯅꯪ ꯉꯁꯤꯒꯤ ꯉꯁꯤ ꯅꯣꯡꯃꯒꯤ ꯁꯟ ꯁꯥꯎꯔꯕꯣ ꯅꯪ ꯅ ꯑꯣꯏꯅ
ꯎꯝ ꯁꯟ ꯁꯥꯎꯔꯦ
ꯐꯔꯦ ꯐꯔꯦ ꯊꯕꯛ ꯀꯌꯥꯝ ꯀꯜꯂꯦꯁꯦ
ꯑꯗꯨꯗꯒꯤ ꯉꯥꯏꯍꯥꯛ ꯈ꯭ꯋꯥꯡꯁꯤ ꯅꯥꯔꯦꯅ
ꯌꯥꯝ ꯅꯥꯔꯕꯣꯅꯦ
ꯌꯥꯝꯅ ꯅꯥꯕꯗꯤ ꯅꯠꯇꯦꯗ ꯁꯨꯝ ꯋꯥꯔꯤꯅꯤꯗ
ꯎꯝ ꯀꯅꯥ ꯀꯅꯥ ꯆꯠꯀꯦ ꯂꯧꯕꯨꯛꯇ
ꯑꯩꯅꯦ ꯏꯅꯥꯎꯄꯥꯅꯦ ꯍꯌꯦꯡ ꯍꯌꯦꯡ ꯍꯌꯦꯡ ꯍꯨꯜꯂꯅꯤ ꯑꯁ ꯈꯔꯗꯤ ꯅꯨꯡꯉꯥꯏꯔꯅꯤ
ꯎꯝ
ꯈꯔꯗꯤ ꯀꯣꯝꯕꯅꯤ ꯍꯥꯏꯇꯥꯔꯦ
ꯂꯣꯏꯔꯕ꯭ꯔꯣ
ꯎꯝ ꯉꯁꯤꯅ ꯂꯣꯏꯔꯦ ꯍꯌꯦꯡ ꯍꯨꯜꯂꯅꯤ
ꯎꯝ ꯅꯨꯡ ꯁꯤꯅ ꯂꯣꯏꯔꯦ ꯍꯦꯡ ꯍꯨꯜꯂꯅꯤꯕ ꯐꯔꯦꯅꯦ ꯑꯗꯨꯗꯤ ꯐꯧ ꯍꯨꯟꯅꯕꯗꯣ
ꯑꯣ
ꯍꯂꯣ ꯑꯗꯨꯗ ꯅꯣꯏꯗꯣ ꯇꯤꯡꯕ꯭ꯔꯥ ꯏꯁꯤꯡꯗ
ꯑꯥ ꯇꯤꯡ
ꯁꯤꯡꯅ ꯇꯤꯡꯉꯦ
ꯑꯥ
ꯎꯝ ꯃꯩ ꯑꯣꯟꯊꯣꯛꯑꯕ
ꯎꯝ ꯊꯣꯛꯑꯦ ꯑꯩꯈꯣꯏ ꯕꯥꯅ ꯊꯣꯛꯑꯦ ꯍꯥꯏ ꯈꯪꯗꯦ ꯑꯩ ꯑꯗꯨꯒꯨꯝꯕꯗꯤ ꯑꯩ ꯈꯪꯗꯦ
ꯇꯝꯁꯥꯜꯗꯨ ꯀꯩꯅꯣ ꯅꯪ ꯍꯌꯦꯡ ꯂ ꯎꯒꯗ꯭ꯔꯣ ꯎꯔꯣꯏꯗ꯭ꯔꯣ ꯁꯦꯁ
ꯑꯦ ꯑꯗꯨꯗꯤ ꯎꯗꯤ ꯎꯒꯅꯤꯗꯅ
ꯍꯥꯏꯔꯣꯅꯦ ꯍꯥꯏꯔꯣꯅꯦ ꯂꯧ ꯎꯗꯣꯏꯔꯣ ꯎꯔꯣꯏꯗꯣꯏꯔꯣ
ꯑꯗꯨꯗꯤ ꯇꯝꯁꯟꯕ ꯃꯊꯧ ꯇꯥꯗ꯭ꯔꯣ
ꯑꯗꯨ ꯑꯗꯨ ꯍꯩꯗ ꯂꯩ ꯏꯁꯗ
ꯁꯦ ꯌꯥꯝ ꯍꯩꯀꯣ
ꯑꯗꯨꯒꯤꯕꯨ ꯌꯥꯝ ꯂꯨꯅ ꯈꯟꯖꯤꯟꯕ ꯍꯧꯅꯗꯦꯗ
ꯏꯁ ꯏꯁꯁ ꯏꯁꯁ ꯏꯁꯁ ꯏꯁꯁ ꯋꯥ ꯉꯥꯡꯕ ꯍꯩꯖꯜꯂꯛꯏꯁꯤꯗꯤ
ꯑꯗꯨꯒꯤꯕꯨ ꯍꯌꯦꯡ ꯋꯥꯏꯗꯨꯌꯦ ꯊꯥꯔꯣꯏ ꯐꯔꯣꯏ ꯍꯥꯏꯔꯣ
ꯑꯥ
ꯑ ꯊꯔꯣꯏ ꯇꯧꯍꯋꯤ ꯑꯗꯣ ꯉꯁꯤꯗꯤ ꯈꯨꯟꯗ꯭ꯔꯦ ꯋꯥꯔꯦ
ꯀꯩꯒꯤ
ꯁꯟ ꯁꯥꯔꯨꯕꯅꯤꯅ ꯋꯥꯕ ꯇꯥꯕ
ꯆꯥꯛ ꯆꯥꯔꯒ ꯆꯠꯂꯤꯔꯣ ꯆꯥꯗꯕꯤ ꯆꯠꯂꯤꯔꯣ
ꯆꯥꯗꯕꯗꯤ ꯆꯠꯂꯦ ꯑꯃꯨꯛ ꯍꯜꯂꯛꯑꯦ ꯇꯥꯔꯛꯑꯦ ꯑꯗꯨꯒ ꯎꯝ ꯑ ꯔꯒ ꯃꯨ ꯄꯨꯡ ꯕꯥꯔꯣꯗꯤ ꯆꯥꯏ ꯅꯠꯇꯦ ꯄꯨꯡ ꯕꯥꯔꯣ ꯃꯈꯥꯏꯗꯤ ꯆꯥꯏ ꯄꯨꯡ ꯑꯃꯗꯤ ꯁꯣꯛꯑꯦꯅꯦ
ꯑꯣ ꯅꯨꯡꯁꯥ ꯌꯥꯝ ꯁꯥꯔꯝꯅꯤꯕꯣ ꯂꯧꯕꯨꯛ ꯆꯠꯄꯗꯣ
ꯅꯨꯄꯤꯗꯤꯄꯥ ꯁꯥꯗꯦ
ꯊꯗꯦ
ꯎꯝ ꯉꯁꯤꯗꯤ ꯌꯥꯝ ꯅꯨꯡꯉꯥꯏ
ꯐꯔꯦ ꯐꯔꯦ ꯅꯨꯡꯉꯥꯏꯅ ꯊꯕꯛ ꯁꯨꯔꯛꯏꯗꯣ ꯌꯥꯝ ꯋꯥꯗꯕꯤꯗ ꯐꯥꯔꯕꯅꯦ ꯑꯗꯨ
ꯂꯩꯈꯣꯝ ꯄꯨꯡ ꯇꯩ ꯇꯩꯔꯒ ꯌꯧꯔꯛꯏꯅꯤ
ꯂꯧꯕꯨꯛ ꯆꯠꯄꯕꯨꯗꯤ ꯂꯧꯈꯣꯝꯗꯩꯗ꯭ꯔꯗꯤ ꯀꯩꯅꯣꯑ ꯉꯥꯎꯔꯕ ꯅꯪ ꯉꯥꯡꯉꯤꯗꯨꯕꯣ
ꯂꯩꯈꯣꯝ ꯇꯩꯕ ꯍꯥꯏꯁꯤ ꯃꯥꯏ ꯃꯤꯠꯇꯀ ꯂꯣꯏꯅ ꯄꯛꯑ ꯂꯥꯛꯏꯅꯤ
ꯏ ꯏ
ꯐꯖꯒ ꯈꯔꯕ
ꯀꯞꯈ꯭ꯔꯕꯣ ꯂꯩꯈꯣꯝ ꯇꯩꯕꯒꯤ
ꯀꯥꯞꯇꯗ ꯀꯥꯞꯇꯤ ꯀꯥꯞꯇꯦ ꯑꯗꯨꯕꯨ ꯀꯨꯆꯨꯗꯤ ꯑꯣꯟꯈꯔꯦ
ꯏꯁ
ꯑ ꯀꯆꯨ ꯗꯤꯝꯕꯨ ꯀꯨꯆꯤꯗꯤꯃꯨꯁꯤꯛ ꯃꯨꯈꯔ
ꯀꯛꯐꯩ ꯆꯤꯛꯇ꯭ꯔꯣ
ꯆꯤꯑ
ꯆꯤꯛꯑꯦ ꯆꯤꯛꯂꯛꯄ꯭ꯔꯣ ꯅꯪꯉꯣꯟꯗ
ꯎꯝ ꯊ
ꯎꯝ ꯎꯝ
ꯈꯔ ꯗꯣꯅꯦꯠ ꯇꯧꯕꯤꯕꯅꯤꯅ
ꯃꯥꯅꯦ ꯈꯔ ꯇꯧꯒꯗꯕꯅꯤ ꯅꯠꯇ꯭ꯔꯥ ꯃꯇꯦꯡ ꯄꯥꯡ ꯅꯦ ꯃꯣꯏ ꯍꯤꯡꯅꯕ
ꯎꯝ ꯑꯗꯨꯕꯨ ꯃꯇꯦꯡ ꯄꯥꯡꯕꯗꯤ ꯂꯥꯏꯔꯗꯅ ꯌꯣꯠꯄꯥꯛꯀ ꯌꯥꯟꯊꯠꯂꯔ ꯊꯂꯝꯝꯅꯔꯝꯃꯤ
ꯊꯃꯝꯃꯦ ꯊꯨꯝ ꯍꯥꯞꯆꯤꯟꯕꯗꯨꯁꯨ ꯁꯤꯕꯅꯦ ꯃꯣꯏꯗꯣ
ꯑꯩꯗꯤꯠ ꯊꯨꯝ ꯊꯨꯝ ꯍꯥꯞꯇꯤ ꯈꯨꯠꯅ ꯄꯥꯠ ꯄꯠ ꯊꯠꯇꯠꯄꯅꯤꯅ
ꯎꯝ ꯀꯣꯂꯦꯖ ꯆꯠꯀꯗ꯭ꯔꯣ ꯍꯌꯦꯡꯗꯤ
ꯍꯌꯦꯡꯁꯤ ꯀꯣꯂꯦꯖ ꯆꯠꯀꯦꯗꯤ ꯇꯧꯕꯅꯦ ꯑꯗꯣ ꯈꯪꯗ꯭ꯔꯤ ꯀ꯭ꯂꯥꯁ ꯇꯧꯔꯨꯔꯦ ꯕꯦꯝ ꯀ꯭ꯂꯥꯁ ꯇꯧꯔꯣꯏ ꯍꯥꯏ ꯀꯨꯝ ꯇꯧ ꯑꯗꯨ ꯑꯇꯩ ꯀ꯭ꯂꯥꯁꯇꯤ ꯌꯥꯎꯗꯧ ꯇꯜꯂꯦꯕ
ꯎꯝ ꯆꯥꯛ ꯆꯥꯔꯕꯣ ꯀꯩ ꯍꯦꯟꯖꯥꯡ ꯆꯥꯒꯦ ꯎ
ꯉꯁꯤꯗꯤ ꯍꯥꯎꯃꯟꯗꯅ ꯃꯤꯠ ꯎꯏꯁꯤꯜꯂꯒ ꯆꯥꯈ꯭ꯔꯦ
ꯀꯔꯤ ꯍꯋꯥꯏꯔꯣ
ꯗꯜ ꯃꯨꯁꯔꯤ
ꯑꯗ
ꯑꯩꯗꯤ ꯆꯥꯟꯅꯗꯕꯗ
ꯗꯕ꯭ꯔ ꯍ ꯍꯥꯏꯖꯥ
ꯁꯅꯗ ꯁꯅꯗꯕ
ꯀꯔꯤꯅ ꯆꯥꯟꯅꯗꯕꯕꯣ
ꯀꯆꯥꯏ ꯑꯩꯒꯤ ꯑꯩ ꯑꯩꯒ ꯄꯨꯛꯀ ꯆꯥꯟꯅꯗꯤꯌꯦ ꯗꯥꯜ ꯃꯁꯨꯔꯤ ꯍꯋꯥꯏ ꯃꯨꯁꯨꯨꯔꯤꯗꯤ
ꯅꯪ ꯑꯗꯨꯗꯤ ꯌꯦꯟ ꯊꯣꯡꯕꯒꯨꯝꯕ ꯑꯣꯛꯁꯥ ꯊꯣꯡꯕꯒꯨꯝꯕꯗ ꯆꯥꯅꯔꯝꯗꯧ ꯃꯥꯜꯂꯦ ꯑꯗꯨꯗꯤ ꯅꯪꯒꯤ ꯄꯨꯛꯇꯣ
ꯎꯝ ꯑꯗꯨꯒꯨꯝꯕꯗꯤ ꯂꯣꯏ ꯆꯥꯟꯅꯩ
ꯑꯗꯨꯅꯦ ꯃꯥꯟꯕ ꯑꯩꯁꯨ ꯍꯋꯥꯏꯒꯨꯝꯕꯗꯤ ꯀꯌꯥ ꯑꯗꯨꯅꯦ ꯍꯥꯏꯁꯦ
ꯑꯣ ꯍꯣ ꯏꯟꯖꯥꯡ ꯅꯥꯄꯤꯁꯨ ꯀꯩꯝ ꯇꯧꯗꯦ ꯍꯋꯥꯏꯁꯨ ꯀꯩꯅꯣꯝꯃ ꯍꯋꯥꯏꯁꯨ ꯃꯨꯁꯨꯔꯤ ꯈꯤꯇꯪꯅꯤ ꯆꯥꯟꯅꯗ꯭ꯔꯤꯁ
ꯑ ꯂꯧ ꯍꯜꯂꯛꯑꯒ ꯍꯋꯥꯏ ꯆꯥꯕꯗꯨꯗꯤ ꯅꯨꯡꯉꯥꯏꯇꯦꯍꯦ ꯑꯦ ꯅꯪ ꯉꯁꯥꯏꯅ ꯍꯥꯏꯔꯛꯎ ꯌꯥꯗ꯭ꯔꯣ ꯌꯦꯟ ꯊꯣꯡꯉꯒ ꯊꯤꯜꯂꯛꯑꯝꯗꯧꯅꯦ ꯅꯣꯏꯗ
ꯑ ꯍꯥꯏꯒꯗꯕꯗꯣ ꯑꯩꯗꯣ ꯀꯥꯎꯍꯧꯔꯕ ꯍꯥꯏꯇꯥꯏ
ꯑꯩꯗꯤ ꯅꯨꯉꯥꯏꯖꯩꯌꯦ
ꯑꯩꯗꯣ ꯐꯣꯟ ꯄꯥꯏꯔꯛꯄ ꯀꯨꯏꯗ꯭ꯔꯤꯑꯕ ꯉꯁꯥꯏꯗꯩ ꯐ꯭ꯂꯥꯏꯠꯃꯣ ꯊꯝꯃꯒ ꯊꯝꯕꯅꯦ ꯐꯣꯟꯁꯦ
ꯀꯩꯒꯤ ꯐ꯭ꯂꯥꯏꯠꯃꯨꯠ ꯊꯝꯃ ꯊꯕꯛ ꯁꯨꯏꯅꯣ ꯍꯥꯏꯁꯦ ꯅꯪ ꯑꯊꯨ ꯑꯀꯥꯏꯒꯤ ꯐꯣꯟ ꯇꯧꯔꯛꯑꯗꯤ
ꯑꯩ ꯐꯣꯟ ꯄꯨꯗꯤꯌꯦ ꯌꯨꯝꯗ ꯊꯅꯃꯃꯦ
ꯀꯩꯒꯤꯅꯣ ꯍꯥꯏꯁꯦ ꯅꯪꯒꯤ ꯑꯃꯗꯨꯅ ꯐꯣꯟ ꯇꯧꯁꯜꯂꯛꯑꯗꯤ ꯀꯃꯥꯏ ꯇꯧꯅꯤ
ꯀꯅꯗ꯭ꯔꯦꯅ ꯃꯥ ꯂꯩꯇ꯭ꯔꯝꯅꯤꯅ ꯐꯣꯟ ꯄꯛ ꯄꯥꯏꯅꯤꯡꯗ꯭ꯔꯦꯗꯨꯝ ꯊꯅꯝꯕ
ꯑꯗꯣ ꯇꯧꯔꯛꯑꯗꯤ ꯈꯪꯍꯧꯗꯕꯤꯗ
ꯑ ꯂꯒꯦꯅ ꯃꯥꯥꯏ ꯃꯉꯦ ꯄ ꯌꯦꯗꯅ ꯇꯧꯁꯨ ꯇꯧꯔꯣꯏꯗ ꯍꯥꯏꯗꯤ
ꯈꯪꯍꯧꯏꯗꯗꯣꯏꯅꯤꯅꯦ ꯇꯥꯟꯖꯥꯗꯣ
ꯎꯝ ꯕ꯭ꯂꯣꯛꯀ ꯑꯃꯠꯇꯥ ꯑꯃꯨꯛ ꯇꯧꯁꯤꯟꯗꯅ ꯑꯩꯉꯣꯟꯗꯒ
ꯑꯣ ꯀꯩꯗꯧꯔꯤꯅꯣ ꯍꯧꯖꯤꯛꯅ
ꯀꯩꯅꯣ
ꯎꯝ
ꯁꯤꯄ ꯂꯩꯗ ꯈ꯭ꯋꯥꯡ ꯇꯤꯡꯊꯣꯛꯏ
ꯎꯝ
ꯈ꯭ꯋꯥꯡꯁꯦ ꯍꯥꯟꯅꯨꯔꯦ ꯌꯥꯗ꯭ꯔꯦ ꯁꯟ ꯁꯥꯔꯨꯕꯒꯤ
ꯃꯤ ꯀꯌꯥ ꯆꯍꯤ ꯀꯌꯥꯒꯤ ꯈ꯭ꯋꯥꯡꯅꯣ
ꯆꯍꯤ ꯆꯍꯤ ꯌꯥꯡꯈꯩꯒꯤ ꯆꯍꯤ ꯌꯥꯡꯈꯩ ꯄ꯭ꯂꯥꯁ ꯍꯦꯟꯈ꯭ꯔ ꯃꯥꯜꯂꯦ ꯁꯤ ꯈ꯭ꯋꯥꯡꯁꯤꯦ ꯉꯁꯤꯒꯤꯗꯤ
ꯎꯝ
ꯎꯝ ꯁꯟ ꯁꯥꯥꯔ ꯎꯗꯣꯏꯅꯤ ꯀꯣ ꯎꯝ ꯁꯟ ꯅꯠꯇ꯭ꯔꯦꯗ ꯉꯁꯤꯒꯤꯗꯨꯗꯤ ꯏꯔꯣꯏ ꯃꯥꯜꯂꯛꯏꯗ
ꯏꯔꯣꯏ ꯏꯔꯣꯏꯔ ꯉꯁꯤꯗꯤ
ꯎꯝ ꯏꯔꯣꯏ ꯁꯥꯈ꯭ꯔꯦ ꯉꯁꯤꯗꯤ
ꯑꯁ ꯅꯨꯡꯉꯥꯏꯇꯦꯗ ꯑꯉꯥꯡꯁꯦ
ꯑꯉꯥꯡ
ꯏꯔꯣꯏ ꯁꯥꯔꯒꯅꯦ ꯆꯥꯛ ꯆꯥꯕ ꯐꯪꯗꯣꯏꯁꯦ ꯏꯔꯣꯏ ꯁꯥꯗ꯭ꯔꯗꯤ ꯀꯃꯥꯏꯅ ꯆꯥꯛ ꯆꯥꯕ ꯐꯪꯅꯤ
ꯑꯗꯨꯒꯤꯗꯃꯛꯇꯅꯤꯅꯦ ꯉꯝ ꯌꯥꯝꯅꯛꯅꯕ ꯏꯔꯣꯏ ꯁꯥꯔꯒ ꯇꯧꯔꯤꯗꯣ
ꯑꯩ ꯑꯩ ꯈꯨꯖꯤꯟꯅ ꯍꯥꯏꯖꯔꯦ ꯈꯣꯡꯒꯤ ꯀꯩꯅꯣ
ꯈꯣꯡꯒꯤ ꯈꯨꯖꯤꯟꯗꯣ ꯂꯩꯈꯣꯝꯗ ꯈꯔꯥ ꯌꯥꯝ ꯅꯥꯕꯅꯦ ꯅꯪꯗꯤ ꯅꯥꯗꯔꯣ
ꯅꯥꯗ꯭ꯔꯦ ꯍꯧꯖꯤꯛꯇꯤ ꯉꯁꯥꯏ ꯕ꯭ꯔꯁꯀ ꯐꯖꯅ ꯁꯦꯡꯗꯣꯛꯈ꯭ꯔ
ꯈꯣꯡꯕꯤꯒꯤꯗꯣ ꯈꯪꯕ꯭ꯔꯥ
ꯈꯣꯡꯕꯤꯒꯤꯗꯤ ꯑꯩꯗꯤ ꯅꯍꯥꯟ ꯂꯣꯏ ꯀꯛꯂꯝꯕ ꯑꯃꯅꯤꯅ ꯀꯩꯝꯇꯧꯗꯦ ꯆꯪꯗ꯭ꯔꯦ
ꯑꯩꯒꯤꯗꯤ ꯌꯥꯗꯦꯕ
ꯈꯨꯖꯤꯟꯁꯨ ꯌꯥꯝ ꯁꯥꯡ ꯑꯩꯗꯤ ꯈꯨꯖꯤꯟꯁꯨ ꯌꯥꯝ ꯁꯥꯡꯉꯤ ꯑꯗꯨꯕꯨ ꯂꯩ ꯈꯣꯝꯗꯤ ꯑꯝꯇꯥ ꯄꯛꯇꯦ ꯏꯍꯦ ꯍꯦ ꯍꯦ
ꯌꯥ
ꯑꯩꯗꯤ ꯍꯩꯕꯩ ꯆꯥꯡꯗꯣ ꯑꯦ ꯍꯦ ꯍꯦ
ꯌꯥꯝ ꯍꯩꯕꯖꯥꯠꯅꯤꯅꯦ ꯅꯪꯁꯦ ꯑꯗꯨꯗꯤ
ꯎꯝ ꯑꯗꯨꯝ ꯁꯨꯔꯕꯅꯤꯅ ꯆꯍꯤ ꯈꯨꯗꯤꯡꯒꯤ ꯁꯨꯔꯕꯅꯤꯅ ꯍꯩꯗꯣ
ꯏꯁ ꯅꯪꯅ ꯆꯍꯤ ꯀꯩꯅꯣ ꯈꯛꯇꯪ ꯉꯥꯏꯔꯗꯅ ꯅꯪ ꯌꯥꯝꯅ ꯊꯕꯛ ꯌꯥꯝ ꯁꯨꯕ ꯁꯥꯏꯗꯣ ꯀꯩꯒꯤꯅꯣ ꯍꯥ
ꯑꯦ ꯑꯩꯅ ꯆꯍꯤ ꯀꯌꯥꯗꯩ ꯊꯕꯛ ꯁꯨ ꯍꯧꯔꯛꯏ ꯈꯪꯕꯔꯥꯅꯦ
ꯊꯕꯛꯀꯁꯨ ꯍꯩꯔꯝꯗꯧ ꯃꯥꯟꯗꯦꯗ ꯅꯪꯁꯦ
ꯍꯩꯇꯕꯗꯨꯅꯤꯅꯦ ꯉꯁꯤ ꯂꯩꯁꯔꯤꯗꯣ
ꯑ
ꯍꯩꯇꯕꯗꯨꯅꯅꯤ ꯉꯁꯤ ꯏꯔꯣꯏ ꯁꯥꯔꯤꯗꯣ
ꯎꯝ ꯎꯝ ꯎꯝ
ꯂꯣꯟꯁꯤꯁꯨ ꯃꯔꯛ ꯃꯔꯛꯇꯗꯤ ꯁꯨꯕ ꯌꯥꯗꯦ ꯍꯥ ꯑꯩꯈꯣꯏ ꯕꯥꯈꯣꯏ ꯌꯥꯎꯗꯦ ꯑꯩ ꯏꯅꯥꯎ ꯄꯥꯛꯑꯒ ꯑꯗꯨ ꯍꯨꯟꯕꯗꯤ ꯍꯌꯦꯡ ꯑꯩꯈꯣꯏ ꯕꯥꯅ ꯍꯨꯜꯂꯅꯤ ꯑꯌꯨꯛ ꯅꯠꯇ꯭ꯔꯒ ꯑꯖꯤꯛꯇ ꯍꯨꯟꯗꯧ ꯃꯥꯂꯤ ꯍꯌꯦꯡ ꯍꯣꯟꯗꯔꯗꯤ ꯈꯔꯗꯤ ꯅꯨꯡꯉꯥꯏꯔꯅꯤ
ꯑꯗꯨꯗꯤ ꯂꯧꯒꯤꯗ ꯅꯥꯄꯤꯒ ꯐꯣꯏꯕꯁꯨ ꯅꯪꯁꯨ ꯆꯠꯄ꯭ꯔꯣ ꯅꯣꯏꯁꯨ
ꯑꯩꯅ ꯍꯩꯇꯕ ꯂꯩꯇꯦ ꯅꯥꯄꯤ ꯐꯣꯏꯕ ꯂꯧ ꯂꯤꯡꯕ ꯀꯔꯤ ꯂꯣꯏ ꯇꯧꯏ
ꯎꯝ
ꯂꯧ ꯈꯥꯎꯕ ꯂꯧ ꯌꯩꯕ ꯇꯟꯕ ꯈꯤꯇꯪꯅꯤ ꯍꯩꯇꯕꯗꯤ ꯂꯩꯇꯦ
ꯅꯪ ꯅꯥꯄꯤ ꯃꯁꯛ ꯈꯪꯕ꯭ꯔꯥ
ꯈꯪꯉꯤꯅ ꯎꯃ ꯈꯪꯗꯦ ꯅꯥꯄꯤ ꯃꯁꯛ ꯈꯪꯗꯦ ꯑꯗꯨꯕꯨ ꯅꯥꯄꯤꯒꯤ ꯃꯁꯛꯇꯤ ꯈꯪ
ꯑꯦ
ꯅꯥꯄꯤ ꯃꯁꯛꯇꯤ ꯈꯪꯗꯦ ꯅꯥꯄꯤꯗꯤ ꯈꯪꯉꯦꯕ
ꯀꯩꯅꯣ ꯅꯪꯅ ꯍꯥꯏꯔꯤꯗꯨꯕꯣ
ꯅꯥꯄꯤ ꯃꯁꯛꯇꯤ ꯈꯪꯗꯦ ꯑꯗꯨꯕꯨ ꯅꯥꯄꯤꯗꯤ ꯈꯪꯉꯦ ꯍꯥꯏꯕ
ꯅꯥꯄꯤꯗꯣ ꯑꯃ ꯁꯛꯈꯪꯗ꯭ꯔꯔꯤ ꯅꯪ ꯀꯃꯥꯏꯅ ꯈꯪꯗꯣꯏꯅꯣ ꯅꯥꯄꯤꯒꯤ ꯑꯃꯛ ꯁꯛ ꯈꯪꯕ꯭ꯔꯥ ꯍꯥꯏꯕꯅꯤ ꯐꯧ ꯃꯔꯛꯇ ꯍꯧꯕꯗꯣ ꯑꯉꯥꯎꯕ
ꯑꯗꯨꯏꯅꯦ ꯍꯥꯏꯁꯦ ꯃꯁꯛꯇꯤ ꯈꯪꯗꯦ ꯑꯗꯨꯕꯨ ꯅꯥꯄꯤꯗꯤ ꯈꯪꯉꯦꯕ
ꯎꯝ ꯂꯦꯜꯂꯦ ꯐꯖꯅ ꯂꯦꯜꯂꯦꯅ
ꯎꯝ
ꯑꯦ ꯁꯤꯅꯅꯨꯡꯒꯥꯏꯠꯇ
ꯏꯆ ꯍꯥꯏꯒꯗꯦ
ꯍꯥ
ꯅꯠꯇ
ꯀꯔꯤꯕ ꯇꯥꯍꯧꯗ꯭ꯔꯦ